ꯍꯜꯂꯣ
ꯀꯅꯣ ꯅꯪ ꯐꯣꯟ ꯀꯛꯊꯠ ꯂꯩꯔꯝꯕ ꯑꯩꯅ ꯋꯥ ꯈꯔ ꯉꯥꯡꯉꯤꯀꯥꯟꯗ
ꯀꯛꯇꯗꯤ ꯀꯩꯅꯣ ꯅꯪ ꯀꯌꯥꯝ ꯀꯨꯏ ꯉꯥꯡꯍꯧꯒꯦ ꯍꯥꯏꯅꯣ
ꯃꯤ ꯀꯌꯥ ꯁꯨꯔꯦꯒ ꯍꯥꯏꯅꯤ ꯑꯗꯨꯒ ꯃꯥꯀꯛ ꯂꯩꯔꯝꯃꯦꯃꯤ
ꯀꯌꯥ ꯁꯨꯔꯝꯃꯦꯕꯥ
ꯑꯩꯉꯣꯟꯗ ꯊꯣꯛꯇꯦ
ꯎ ꯇꯔꯥꯃꯥꯊꯣꯏ ꯁꯨꯔꯕꯅꯤ ꯏꯕꯦꯝꯃ ꯅꯪ ꯉꯥꯡꯉꯤꯗꯣ
ꯑꯣ
ꯎꯝ ꯉꯥꯡꯗ ꯂꯩ ꯍꯥꯏꯕ ꯁꯤꯒꯤ ꯊꯕꯛꯁꯦ ꯇꯧꯅꯣ ꯍꯥꯏꯕꯁꯨ ꯌꯥꯗꯦꯕ ꯅꯪ ꯉꯥꯡꯕꯨ ꯀꯌꯥꯝ ꯄꯥꯏꯔꯤꯖꯦ ꯄꯥꯝꯖꯒꯦꯕ
ꯃꯥꯏꯀ꯭ꯔ ꯐꯣꯟꯖꯦ ꯅꯪ ꯉꯣꯟꯗ ꯁꯤꯟꯅꯔꯛꯑꯒꯦ ꯑꯩ ꯑꯩꯃꯨꯛ ꯎꯪ ꯎꯪ ꯍꯥꯏꯔꯒꯦ ꯍꯧꯔꯒꯦ ꯏꯁꯇꯥꯔꯠ
ꯅꯪꯗꯧ ꯉꯥꯡꯕꯗꯤ ꯑꯩꯁꯨ ꯉꯝꯃꯣꯏꯌꯦ ꯅꯪꯗꯧꯅ ꯆꯤꯟꯗꯣ ꯑꯩ ꯊꯣꯛꯇꯦꯕ
ꯅꯪꯒꯤꯗꯨ ꯅꯥꯀꯣꯏꯅꯅ ꯑꯩꯁꯦ ꯆꯤꯟ ꯌꯥꯝ ꯀꯜꯂꯦ ꯅꯪ ꯆꯤꯟ ꯌꯥꯝ ꯊꯤꯕ ꯆꯤꯟ ꯌꯥꯝ ꯉꯥꯡꯕ ꯉꯥꯡꯉ ꯉꯥꯡꯉꯒ ꯂꯩꯖꯕ ꯕꯤ ꯇꯥꯍꯜꯂꯤꯁꯦ ꯀꯩꯒꯤꯅꯣ ꯑꯩꯉꯣꯟꯗ
ꯅꯪ ꯉꯥꯡꯕꯗ ꯅꯪ ꯉꯥꯡꯕꯩ ꯊꯕꯛ ꯑꯃ ꯇꯧꯔꯒꯦꯔ ꯀꯔꯤ ꯃꯣꯏꯒꯤ ꯑꯦꯡꯀꯔ ꯍꯥꯏꯕ꯭ꯔꯣ ꯀꯩꯅꯣ ꯄꯥꯎ ꯄꯥꯕꯒꯤꯗꯣ ꯃꯆꯤꯟꯒ ꯌꯥꯝ ꯀꯟꯕꯗꯣ ꯑꯗꯨꯒꯨꯝꯕ ꯑꯗꯨꯒꯨꯝꯕ ꯑꯃ ꯇꯧꯔꯗꯤ ꯄꯛꯆꯒꯗꯕ ꯅꯠꯇ꯭ꯔꯒ ꯃꯔꯩ ꯌꯦꯠꯄ ꯌꯥꯝ ꯀꯟꯕ ꯂꯣ ꯒꯨꯝꯕ ꯇꯝꯃꯝꯒꯗꯝꯅꯤ ꯅꯪꯁꯦ
ꯔꯥꯥꯁ ꯅꯣꯡꯊꯣꯡꯕꯝꯒꯤ
ꯑꯣꯏꯔꯣ ꯄꯛꯆꯅꯤꯕꯣ ꯏꯁ ꯔꯥꯁ ꯅꯣꯡꯊꯣꯡꯕꯪꯒꯤꯗ ꯑꯥꯔ ꯀꯦ ꯄ꯭ꯔꯗꯛꯁꯟꯒꯤꯗ ꯀꯩꯅꯣꯝ ꯑꯣꯏꯔꯣꯅꯪ ꯍꯦꯟꯖꯟ ꯉꯝꯃꯣꯏꯗꯣꯏ ꯖꯥꯅꯤ
ꯑꯁ ꯈꯞꯄꯅꯤ ꯃꯥ ꯐꯖꯅ
ꯄꯨꯔꯥ ꯃꯤꯅ ꯀꯩ ꯋꯥ ꯉꯥꯡꯕ ꯃꯇꯝꯗ ꯃꯤꯅ ꯁꯦꯀꯦꯟ ꯑꯃꯗ ꯋꯥ ꯇꯔꯥ ꯀꯨꯟ ꯉꯥꯡꯉꯦ ꯍꯥꯏꯕ ꯑꯗꯨꯕꯨ ꯀꯅꯥ ꯅꯨꯡꯁꯤꯗꯣꯏꯅꯣ ꯍꯥꯏꯕ ꯃꯤꯗ ꯑꯩꯕꯨ ꯅꯨꯡꯁꯤꯔꯣꯏ ꯅꯪ ꯈꯣꯟꯖꯦꯜ ꯊꯣꯛꯂꯛꯑꯗꯤ ꯃꯥꯅꯒꯗꯤ ꯃꯤꯉꯣꯟꯗꯒꯗꯤ ꯍꯥꯏꯔꯤꯑꯀꯣ ꯅꯣꯛꯆꯅꯤꯡꯗ꯭ꯔꯥ
ꯉꯥꯛꯆꯅꯤꯡꯗ꯭ꯔꯥ ꯅꯪꯁꯨ ꯈꯔ ꯀꯥꯍꯧꯍꯧ ꯉꯥꯡꯉꯨꯀꯣ ꯃꯤꯅ ꯅꯨꯡꯁꯤꯔꯣꯏ ꯅꯪꯒꯤ ꯚꯣꯏꯁ ꯊꯣꯛꯂꯛꯄꯗꯁꯨ ꯀꯣ
ꯑꯩꯗꯤ ꯍꯧꯒ꯭ꯔꯖꯥꯅꯤ ꯑꯩꯅ ꯉꯥꯡꯉꯤꯁꯤ ꯑꯩ ꯐꯣꯟꯅ ꯌꯥ ꯑꯗꯨ ꯑꯣꯏꯔꯝꯒꯅꯤ ꯅꯪꯒꯤ ꯐꯣꯟ ꯈꯔ ꯇꯥꯡꯕ ꯑꯃ ꯄꯥꯏꯔꯦꯒꯥꯏꯅ ꯎꯁꯤꯠꯇꯕꯗꯤ ꯇꯧꯔꯛꯀꯅꯣ ꯍꯥꯏꯕ ꯑꯗꯨꯒꯨꯝꯕ ꯈꯪꯉꯕ꯫
ꯄꯣ ꯑꯩꯕꯨ ꯈꯪꯒꯨꯝ ꯂꯥꯛꯀꯨꯝ ꯇꯧꯋꯤꯗ꯫
ꯀꯔꯤ꯫
ꯑꯥꯏ ꯐꯣꯟ ꯄꯥꯏꯕꯗꯨꯕꯨ ꯀꯅꯥꯥꯅꯣ ꯈꯪꯒꯨꯝ ꯂꯥꯀꯨꯝ ꯇꯧꯏꯗꯥ꯫
ꯑꯅꯥꯏꯗꯦ꯫
ꯀꯅꯥꯅꯣ ꯍꯥꯏꯖꯦ ꯀꯥ ꯍꯥꯏꯔꯤ꯫ ꯑꯩꯒꯤꯁꯦ ꯇꯨ ꯊꯥꯎꯖꯟ ꯀꯌꯥꯗ ꯂꯩꯕ ꯐꯣꯟ ꯍꯥꯏꯔꯛꯎꯔꯥ ꯑꯗꯨꯁꯨ ꯂꯨꯄꯥ ꯂꯤꯁꯤꯡ ꯇꯔꯦꯠ ꯄꯤꯔꯒ꯫
ꯇꯨ ꯊꯥꯎꯖꯟ ꯇ꯭ꯋꯦꯟꯇꯤ ꯁꯚꯦꯟꯗ꯫
ꯑꯣ ꯍꯣꯏ ꯑꯩꯅ ꯇꯨ ꯊꯥꯎꯖꯟ ꯊꯥꯔꯇꯤ ꯐꯥꯏꯚꯇ ꯄꯣꯛꯄꯅꯦ ꯌꯥꯔꯕ ꯑꯩ ꯄꯣꯛꯇ꯭ꯔꯤ ꯑꯩ ꯊꯋꯥꯏꯅꯤ ꯉꯥꯡꯉꯤꯁꯦ꯫
ꯅꯪꯗꯤ ꯍꯟꯅꯨꯔꯗꯥꯏꯅꯦ꯫
ꯊꯋꯥꯏꯅꯤ ꯉꯥꯡꯉꯤꯁꯦ ꯍꯧꯁꯤꯛ ꯑꯩ ꯐꯣꯟꯁꯨ ꯂꯩꯗ꯭ꯔꯤ ꯐ꯭ꯌꯨꯆꯔꯗꯩ ꯉꯥꯛꯇꯅꯦ ꯇꯧꯔꯤꯕ ꯊꯕꯛꯁꯦ꯫
ꯀꯔꯤꯕ꯫
ꯆ꯭ꯔꯗꯩ ꯉꯥꯛꯇꯅꯦꯕ꯫ ꯐꯣꯟꯁꯨ ꯇꯨ ꯊꯥꯎꯖꯟ ꯇ꯭ꯋꯦꯟꯇꯤ ꯁꯚꯦꯟꯗ ꯂꯩ꯫ ꯕꯅꯤ ꯑꯩꯁꯨ ꯇꯨ ꯊꯥꯎꯖꯟ ꯊꯥꯔꯇꯤ ꯐꯥꯏꯚꯇ ꯄꯣꯛꯀꯗꯧꯕꯅꯤ ꯑꯗꯣ ꯍꯧꯖꯤꯛ ꯋꯥꯔꯤ ꯁꯥꯟꯅꯔꯦ꯫
ꯋꯥꯊꯤꯗꯣ ꯉꯥꯡꯉꯅꯣ ꯇꯥꯅꯤꯡꯗꯦ꯫
ꯋꯥꯊꯤꯁꯦ ꯉꯥꯡꯒꯗꯕꯅꯦ꯫
ꯅꯪ ꯆꯥꯛ ꯏꯁꯤꯡ ꯊꯣꯡꯂꯣꯏꯔꯕꯣ꯫
ꯂꯣꯏꯔꯦ ꯔꯥꯏꯁ ꯀꯨꯀꯔꯅ ꯊꯣꯡꯈ꯭ꯔꯦ ꯑꯩ ꯊꯕꯛ ꯌꯥꯎꯗꯦ꯫
ꯉꯔꯥꯡꯗꯤ꯫
ꯢꯟꯖꯥꯡꯂꯣ ꯑꯂꯨ ꯑꯃ ꯉꯥꯟꯖꯟꯒ꯭ꯔꯦ ꯌꯥꯔꯦ ꯀꯩꯅꯣ꯫
ꯀꯔꯤ꯫
ꯑꯥꯂꯨ ꯉꯥꯟꯖꯪꯈ꯭ꯔꯦ꯫
ꯑꯂꯨꯉꯥꯟꯁꯟꯒ꯭ꯔꯦ꯫ ꯑꯗꯨꯒ ꯀꯩꯗꯧꯗꯣꯏꯕ ꯑꯂꯨꯗꯣ꯫
ꯑꯂꯨꯗꯨꯔꯣ꯫
ꯑꯥ꯫
ꯑꯜꯂꯨ ꯏꯔꯣꯜꯂꯅꯤ ꯍꯦꯍꯦꯍꯦ꯫
ꯀꯩꯅꯣ ꯍꯥꯏꯁꯤꯕꯨ ꯅꯣꯏ ꯑꯍꯨꯝ ꯃꯔꯤ ꯆꯥꯗꯣ ꯑꯂꯨ ꯑꯅꯤꯈꯛ ꯉꯥꯜꯂꯒ ꯆꯥꯀꯣꯟꯅꯕ꯭ꯔꯣ ꯍꯥꯏꯁꯦ꯫
ꯑꯁ ꯑꯂꯨ ꯑꯅꯤꯈꯛ ꯉꯥꯜꯂꯦ ꯍꯥꯏꯕ꯭ꯔꯣ ꯑꯩꯅ꯫
ꯑꯂꯨ ꯀꯌꯥ ꯉꯥꯜꯂꯤꯕ꯫
ꯑꯂꯨ ꯇꯔꯨꯛ꯫
ꯏꯁ ꯆꯦꯡ ꯍꯥꯐꯝ ꯌꯥꯎꯔꯤꯕ ꯑꯂꯨꯗꯣ ꯑꯗꯨ
ꯁꯤꯛꯁꯅꯦ ꯁꯤꯛꯁ ꯑꯆꯧꯕ ꯑꯗꯨꯁꯨ꯫
ꯆꯦꯡ ꯍꯥꯐꯝ ꯌꯥꯎꯔꯤꯕ꯭ꯔꯕ꯫
ꯈꯪꯗꯦ꯫
ꯀꯩꯅꯣ ꯈꯪꯗꯦꯕ ꯅꯪ ꯆꯥꯛ ꯊꯣꯡꯉꯒ꯫
ꯑꯩꯁꯦ ꯋꯥꯈꯜ ꯑꯝ ꯈꯜꯂꯤꯅꯦ ꯑꯩ ꯋꯥꯈꯟ ꯑꯃ꯫ ꯈꯜꯂꯛꯏꯅꯦ꯫
ꯀꯔꯤ ꯋꯥꯈꯟꯃꯨꯛ ꯈꯜꯛꯏꯕ꯫
ꯑꯂꯨꯗꯨ ꯃꯊꯛꯇ ꯂꯣꯏ ꯇꯣꯡ ꯂꯩꯌꯣꯗꯤ ꯌꯥꯔꯛꯑꯣꯏ ꯃꯅꯨꯡꯗ ꯁꯣꯏ ꯆꯪꯈꯤꯅꯤ ꯍꯣꯔꯦꯟ ꯆꯥꯛ ꯊꯤꯕꯗ ꯑꯩꯗꯤ ꯀꯃꯥꯏꯅ ꯇꯧꯕ꯫ ꯑꯣ ꯆꯥꯛ ꯀꯣꯠꯄꯗ ꯑꯥꯂꯨꯗꯣ ꯇꯪꯈꯥꯏ ꯇꯪꯈꯥꯏ ꯁꯣꯏꯗꯠꯂꯕ ꯑꯩꯅ ꯑꯣ꯫
ꯇꯧꯔꯛꯑꯦ ꯇꯧꯔꯦ ꯃꯥꯏ ꯋꯥꯔꯤꯁꯦ ꯍꯧꯔꯛꯑꯦ ꯃꯥꯒꯤ ꯂꯣꯏꯕ ꯅꯥꯏꯗ꯭ꯔꯕ ꯋꯥꯔꯤ꯫
ꯑꯁ ꯑꯩ ꯀꯩ ꯍꯥꯏꯗꯣꯏꯅꯣ ꯈꯪꯗꯦꯗ ꯑꯩ ꯒ꯭ꯌꯥꯟ ꯇꯥꯖꯗꯦꯗ
ꯅꯪꯅ ꯑꯩꯉꯣꯟꯗ ꯀꯃꯥꯏꯅ ꯀꯔꯦꯝꯅꯁꯤꯒꯦ ꯈꯟꯕꯗ ꯋꯥꯖꯔꯕꯅꯤ
ꯅꯠꯇꯦ ꯅꯪ ꯑꯂꯨꯗꯣ ꯈꯛꯇꯪ ꯆꯥꯗꯣꯏꯔꯕ ꯉꯥꯔꯧ ꯅꯨꯡꯔꯧꯒꯗꯤ ꯑꯝ ꯍꯥꯞꯄꯔꯣꯏꯗ꯭ꯔꯕ
ꯑꯗꯨꯅ ꯀꯣꯟꯅꯒꯦ ꯍꯧꯖꯤꯛ ꯆꯥꯒꯤꯔꯣ
ꯀꯣꯅꯒꯗꯤ
ꯍꯣꯔꯦꯟ ꯆꯥꯔꯝꯗꯥꯏꯗꯥ ꯁꯤꯜ ꯂꯥꯒꯦ ꯑꯗꯨ ꯊꯕꯇꯨꯅ
ꯀꯔꯤꯕꯣꯔꯥ ꯍꯧꯗꯣꯏꯕꯥ
ꯕꯣꯔꯥ ꯍꯧꯕ꯭ꯔꯥ ꯌꯦꯔꯨꯝ ꯍꯧꯕ꯭ꯔꯥ ꯂꯩꯇ꯭ꯔꯦ ꯑꯣꯞꯁꯟ ꯂꯩꯇ꯭ꯔꯦ
ꯅꯠꯇ꯭ꯔꯒ ꯅꯅꯥꯎꯄ ꯊꯥꯔꯒ ꯂꯨꯄꯥ ꯆꯥꯝꯕꯤ ꯌꯦꯟꯖꯥꯡꯅ ꯍꯦꯜꯂꯨꯕ꯭ꯔꯥ
ꯍꯣꯏꯖꯥꯏ
ꯑꯏ ꯆꯨꯝ꯭ꯔꯥ
ꯑꯣ ꯃꯤꯃꯤꯁꯤꯡꯁꯨ ꯁꯖꯥꯏ ꯀꯥꯏꯅ
ꯑꯗꯨ ꯑꯗꯨꯗꯤ ꯂꯩꯕ ꯑꯃ ꯆꯪꯉꯤꯗꯅ ꯅꯪ ꯃꯤ ꯃꯤ ꯂꯩꯔ ꯊꯣꯏꯕꯕ ꯍꯥꯏꯁꯦ
ꯂꯩꯥꯏꯇ ꯍꯍꯗꯅꯤ ꯑꯂ ꯆꯞ ꯇꯕꯅ
ꯍꯣꯏꯅꯦ ꯂꯍꯥꯎꯕꯁꯨ ꯑꯗꯨꯝ ꯌꯥꯔꯛꯀꯅꯤ ꯑꯍꯥꯎꯕ ꯑꯃ ꯆꯥꯗꯩꯗꯤ ꯂꯩꯔꯁꯨ ꯍꯥꯏꯕ
ꯑ ꯈꯅꯤ
ꯅꯪꯒ ꯐꯥꯔ ꯐꯥꯔꯒ ꯑꯉꯥꯡꯗꯨ ꯄꯤꯖꯗꯅ
ꯏꯃꯥ ꯑꯩꯅ ꯗꯥꯏꯠ ꯗꯥꯏꯠ ꯄꯤꯖꯕꯁꯨ ꯃꯥꯟꯅꯔꯤ
ꯃꯥꯅꯤ ꯃꯥꯅꯤ ꯃꯁꯥꯗꯣ ꯃꯌꯥꯝ ꯀꯪꯗꯅꯕ ꯅꯠꯇ꯭ꯔꯥ
ꯃꯥꯅꯦ ꯑꯩꯁꯨ ꯆꯥꯕꯗꯤ ꯂꯦꯞꯇ꯭ꯔꯕꯅꯤꯅ ꯑꯃꯒꯁꯦ ꯄꯥꯛꯊꯣꯔꯛꯑꯦ ꯍꯟꯗꯛꯇꯤ ꯑꯩ ꯋꯦꯠ ꯑꯣꯟꯅꯕ ꯃꯦꯆꯤꯟ ꯑꯃ ꯂꯩꯔꯅꯤ
ꯀꯩꯅꯣ ꯀꯔꯤ ꯑꯩ ꯍꯥꯏ ꯈꯥꯟꯗꯣ ꯀꯔꯤ ꯃꯥꯏ ꯄꯥꯛꯀꯦ ꯍꯥꯏꯇꯥꯔꯒꯗꯤ ꯐ ꯍꯤꯞꯄ ꯎꯞꯄ ꯇꯨꯝꯃꯣꯗꯣ ꯃꯥꯏ ꯁꯨꯝ ꯄꯥꯛꯊꯣꯔꯛꯑꯗꯕꯅꯦꯗ ꯃꯥꯏ ꯄꯥꯛꯐꯣꯛ ꯆꯤꯡꯗ꯭ꯔꯣ ꯑꯗꯨꯁꯨ
ꯑꯩꯗꯤ ꯎ ꯃꯥꯏ ꯇꯨꯞꯞꯇꯁꯨ ꯌꯥꯔꯦ ꯑꯩꯒꯤꯗꯤ
ꯍꯥꯎ ꯁꯥꯕꯒꯣ
ꯑꯩꯗꯤ ꯑꯗꯨꯝ ꯃꯁꯥꯁꯨ ꯄꯥꯛꯑꯒ ꯑꯗꯨꯝ ꯄꯣꯛꯂꯛꯑꯦ ꯑꯗꯨꯛꯁꯨ ꯑꯗꯨꯝ ꯂꯦꯞꯄ ꯂꯩꯇꯅ ꯅꯣꯏꯔꯤꯕꯅꯤꯅ ꯑꯗꯨꯝ ꯂꯦꯞꯄ ꯂꯩꯇꯅ ꯄꯥꯛꯊꯣꯔꯛꯏ
ꯅ ꯈꯛꯗꯔ ꯃꯗꯨꯗꯖꯨꯅꯤ
ꯅꯪꯗꯤ ꯈꯪꯕ꯭ꯔꯥ ꯈꯪꯗꯦ ꯑꯩꯗꯤ ꯇꯨꯝ ꯍꯧꯒꯠꯂꯛꯄꯗ ꯑꯩꯁꯦ ꯉꯁꯤ ꯅꯣꯡ ꯉꯁꯤ ꯅꯣꯡꯃꯁꯤꯗ ꯀꯌꯥꯝꯣꯜꯂꯛꯑꯦꯩꯅ
ꯍ
ꯑꯩꯗꯤ ꯈꯪꯉꯦ ꯍꯥꯏꯕ
ꯑꯁꯤ ꯀꯅꯥꯥꯅ ꯑꯁꯤ ꯀꯔꯝꯕ ꯃꯤꯅ ꯉꯥꯡꯉꯒ ꯊꯥꯖꯗꯣꯏꯅꯣꯕꯩꯅ ꯍꯥꯏꯁꯦ
ꯑꯩ ꯈꯪꯉꯁꯤ
ꯣꯡ ꯅꯣꯡ ꯀꯌꯥꯝ ꯀꯌꯥꯝ ꯍꯥꯏꯥꯏꯈꯠꯂꯛꯑꯦ ꯑꯗꯨꯗꯤ
ꯑꯩ ꯈꯪꯉꯦ ꯑꯩ ꯄꯨꯛꯁꯤꯗ ꯅꯈꯠꯂꯝꯕꯁꯦ ꯑꯩ ꯈꯪꯉꯦ
ꯀꯌꯥ ꯀꯌꯥ ꯅ ꯈꯂꯒꯦ ꯋꯥ
ꯏꯟꯆꯤ ꯅꯠꯇꯦ ꯑꯩꯅ ꯉꯔꯥꯡ ꯆꯥꯈꯤꯕꯒꯤ ꯑꯗꯨꯒꯤ ꯃꯇꯨꯡ ꯏꯟꯅ ꯂꯥꯏꯔꯤꯛꯁꯦ ꯑꯌꯨꯛꯇꯅ ꯈꯜꯂꯝꯕꯗꯗꯤ ꯉꯔꯥꯡꯗꯣ ꯑ ꯉꯔꯥꯡꯁꯦ ꯑꯩꯁꯦ ꯃꯥꯏꯔꯦꯟ ꯊꯣꯡꯕ ꯆꯥꯏ
ꯅꯪ ꯁꯧꯒꯔ꯭ꯤꯆꯥꯏ ꯍꯥꯏꯇꯥꯔꯦꯅꯦ ꯉꯔꯥꯡ
ꯑꯔꯦꯟꯗꯨ ꯊꯤꯂꯄ
ꯆꯥꯔꯒ ꯅꯪꯅ ꯃꯗꯤ ꯃꯥꯏꯗꯤꯡ ꯊꯣꯡꯕ ꯆꯥꯔꯒ ꯅꯪꯅ ꯅꯣꯏ ꯈꯜꯂꯛꯦꯗꯤ ꯀꯩꯅꯣꯕ
ꯁꯒꯏꯗꯣ ꯑꯩꯅ ꯊꯣꯡꯉꯁꯨ ꯍꯥꯎꯇꯕ ꯑꯩꯗꯤ ꯆꯥꯗꯦ ꯑꯩꯗꯤ ꯇꯤꯜꯂꯛꯄ ꯃꯥꯏꯔꯦꯟꯗꯣ ꯑꯣꯏꯅ ꯆꯥꯏ
ꯀꯩ ꯃꯔꯦꯟ ꯌꯥꯝ ꯍꯥꯎꯧꯕ꯭ꯔꯕ
ꯑꯩꯗꯤ ꯃꯥꯏꯔꯦꯟꯁꯦ ꯈꯔ ꯄꯥꯝꯃꯦ ꯃꯤꯠꯁꯦ ꯇꯥꯡꯉꯦꯅꯦ ꯍꯦꯅ ꯄꯥꯈꯠꯆꯕꯒꯤ
ꯃꯣꯏꯗ ꯅꯨꯃꯤꯠ ꯇꯡ ꯐꯕ꯭ꯔꯥ ꯍꯥꯏꯁꯦ
ꯃꯔꯦꯟꯁꯦ ꯃꯤꯠꯀꯤ ꯐꯩ ꯍꯥꯏꯕꯅꯦ
ꯃꯇꯤ ꯀꯩ
ꯃꯤꯠ ꯃꯤꯠꯀꯤ ꯒꯨꯗ ꯑꯣꯏ ꯍꯥꯏꯕ ꯑꯩꯁꯨ ꯈꯪꯗꯦꯗ
ꯀꯅꯥ ꯍꯥꯏꯔ ꯅꯥꯉꯣꯜꯗ ꯅꯣꯏ ꯃꯥꯁꯦ ꯃꯥꯏꯔꯦꯟꯒꯤ ꯊꯦꯁꯤꯁ ꯀꯩꯅꯣ ꯇꯧꯔ ꯃꯥꯏꯔꯦꯟꯗ ꯀꯩꯅꯣ ꯇꯧꯔꯨꯕ꯭ꯔꯣ
ꯇꯨ ꯌꯎꯅ ꯌꯥꯏꯁꯨ ꯈꯥꯎꯗꯦꯗ
ꯁꯛꯁꯦꯁ ꯇꯧꯔꯕ꯭ꯔꯕ
ꯃꯦꯟ ꯃꯤꯠꯀꯤꯦ ꯐꯩ ꯑꯗꯨꯝ ꯍꯥꯏꯥꯏꯅꯕꯅꯤꯀꯣ
ꯔꯦ ꯂꯩ ꯂꯧꯒꯦ ꯗꯥꯇꯥꯔꯃꯦꯟ ꯌꯥꯎꯈ꯭ꯔꯕ ꯊꯝꯅ ꯑꯗ
ꯑ ꯕꯤꯇꯥꯃꯤꯤꯟ ꯑꯦꯔꯤ ꯃꯤꯠꯀꯤ ꯕꯤꯇꯥꯃꯤꯤꯟ
ꯀꯩꯅꯃꯤ ꯀ ꯇꯥꯕꯁꯦ ꯀꯩꯅꯣ
ꯈꯪꯉꯦ ꯃꯤꯠꯀꯤ ꯌꯥꯝ ꯆꯥꯟꯅꯗꯕ ꯚꯤꯇꯥꯃꯤꯟ ꯈꯔ ꯂꯩꯕꯅꯦ ꯑꯩ ꯀꯥꯎꯊꯣꯛꯈ꯭ꯔꯦ
ꯚꯤꯇꯥꯃꯤꯟ ꯑꯦ ꯒꯥꯏꯖꯦ
ꯇꯅꯤ ꯂꯥꯛ ꯀꯥ ꯍꯍꯤ ꯃꯅꯤ ꯅ ꯁꯨꯃꯥꯡꯗꯉ ꯌꯥ ꯇ
ꯑꯩꯁꯨ ꯍꯩꯖꯟꯕꯗꯤ ꯀꯠꯃꯅꯤꯗ ꯃꯥꯜꯍꯟꯅꯤꯡꯗ
ꯎꯝ
ꯃꯥꯅꯤ ꯚꯤꯇꯥꯃꯤꯟ ꯑꯦꯒꯨꯝꯕ ꯁꯤꯒꯨꯝꯕ ꯏꯒꯨꯝꯕ ꯑꯗꯨꯝ ꯀꯥꯟꯅꯩ
ꯅꯠꯇꯦ
ꯎꯝ ꯒꯖꯔ ꯆꯥꯎꯒꯁꯨ ꯍꯥꯏꯕꯅ‌‌ꯦ ꯃꯤꯠꯀꯤ ꯍꯥꯏꯗꯥꯏꯅꯦ
ꯑꯣꯖ ꯎꯈ ꯌꯥꯏ
ꯎꯝ ꯅꯪꯗꯤ ꯀꯞꯁꯤ ꯀꯝꯖꯥꯗ ꯇꯥꯏ
ꯈꯔꯗꯤ ꯍꯥꯎꯇꯦ ꯍꯩꯅꯗꯦ
ꯑ ꯍꯥꯎ ꯆꯤ ꯆꯤꯟꯊ ꯑꯩꯗꯤ ꯈꯥꯕꯣ ꯈꯥꯗꯦ ꯊꯤ ꯍꯥꯎꯔꯦ
ꯇꯥꯖꯥ ꯇꯥꯖꯥꯒꯤ ꯊꯦꯡꯅꯔꯨꯕꯩꯗ ꯀꯩꯅꯣ ꯑꯩꯩꯅꯍꯥꯟ ꯊꯦꯡꯅꯕꯗꯨꯗꯤ ꯍꯥꯎꯦ ꯑꯦ ꯑꯉꯥꯡꯒꯤ ꯕꯔꯒꯔ ꯂꯩꯔꯛꯑꯦꯅ ꯈꯔꯥ ꯃꯨꯜꯂꯒ ꯆꯔꯨꯕ
ꯎꯝ
ꯇꯞꯇ꯭ꯔꯕ ꯑꯃꯨꯛ ꯁꯤ ꯃꯥꯁꯦ ꯅꯝꯁꯤꯜꯂꯨꯁꯤ ꯃꯥꯁꯦ ꯎꯃ ꯉꯥꯡꯉꯨꯔ ꯁꯤ ꯃꯣꯏ ꯍꯥꯏꯁꯤ ꯄꯣꯖꯤꯅ ꯄꯥ
ꯍꯁꯦ ꯎꯃꯒꯒꯉ ꯑꯩ ꯋꯥꯔꯤ ꯁꯅꯒꯦꯅꯤ
ꯀꯗ ꯀꯩꯗꯧꯔꯨꯕꯗꯣꯅꯣ ꯃꯛ ꯇꯥꯔꯛꯇ꯭ꯔꯤꯁꯤꯅ
ꯈꯪꯗꯦꯍꯦ ꯑꯩ ꯑꯩ ꯍꯥꯏꯐꯦꯠ ꯊꯥꯡꯗꯣꯛꯎꯕ ꯒ꯭ꯌꯥ ꯇꯥꯔꯒ ꯌꯦꯡꯉꯦ ꯌꯥꯝ ꯐꯥꯔꯒ ꯌꯦꯡꯉꯦ
ꯀꯌꯥ ꯐꯥꯔꯒ ꯆꯔꯁꯥꯅ ꯍ ꯇꯣ ꯆ ꯁꯅ ꯆꯤꯡ ꯆꯂꯣ
ꯐꯝ ꯑ
ꯑꯣ ꯎ
ꯑꯃꯦ